ꯑꯣ
ꯇꯥꯕ꯭ꯔꯣ
ꯑꯧ ꯇꯥꯏꯌꯦ
ꯀꯩꯗꯧꯔꯤꯅ
ꯐꯣꯝꯔꯒ ꯑꯗꯨꯝ ꯂꯩꯌꯦ
ꯌꯥꯝ ꯅꯨꯡꯉꯥꯏꯕ ꯃꯥꯂꯤꯀꯣ
ꯑ ꯁꯟꯗꯦꯗꯗꯤꯐꯝꯗ ꯄꯤꯗꯛ ꯀꯔꯤꯗꯕꯨ
ꯃꯔꯛ ꯃꯔꯒ ꯇ ꯁꯛꯇꯃꯣ
ꯎꯝ ꯇꯨꯝꯃꯦ ꯃꯔꯛ ꯃꯔꯛꯇꯁꯨ
ꯍꯣꯏ ꯀꯩ ꯃꯊꯦꯜ ꯆꯥꯔꯒꯦ
ꯉꯁꯤꯗꯤ ꯀꯩꯅꯣ ꯀꯥꯡꯉꯧꯅꯦ ꯀꯥꯡꯁꯣꯏꯅꯦ ꯆꯥꯏ ꯍꯋꯥꯏ
ꯑꯁ꯭ ꯌꯥꯃ ꯌꯥꯃ ꯑꯣ ꯌꯥꯝ ꯍꯥꯎꯕ ꯉꯥꯛꯇꯅꯤꯀꯣ ꯁꯟꯗꯦꯒꯤ ꯌꯦꯟꯁꯥꯡ ꯃꯥꯜꯂꯦꯍꯦ ꯐꯖꯅ ꯅꯨꯡꯉꯥꯏꯔꯤ ꯅꯨꯡꯗꯤ ꯅꯨꯡꯉꯥꯏꯔꯤꯀꯣ
ꯅꯨꯡꯉꯥꯏꯔꯤ ꯅꯣꯏꯗꯤ ꯅꯨꯡꯉꯥꯏꯕ꯭ꯔꯣ
ꯍꯣꯏ ꯅꯨꯡꯉꯥꯏꯔꯤꯌꯦ ꯑꯩꯈꯣꯏꯁꯨ
ꯑꯥ
ꯅꯣꯏ ꯎꯗ ꯅꯣꯏ ꯅꯣꯏ ꯎꯗꯕꯁꯨ ꯀꯨꯏꯔꯦꯀꯣ
ꯍꯣꯏ
ꯎꯝ ꯑꯁ ꯅꯨꯡꯁꯤꯕꯅꯦꯗ ꯃꯇꯝꯗꯣ
ꯎꯝ
ꯍꯟꯗꯛꯇꯤ ꯈꯨꯟꯗ ꯂꯩꯕ꯭ꯔꯣ
ꯑꯩꯗꯣ ꯂꯩꯇꯦ ꯈꯨꯟꯗ
ꯑꯣ ꯃꯄꯥꯟꯗ ꯂꯩꯕ꯭ꯔꯣ
ꯃꯄꯥꯟꯗꯁꯨ ꯂꯩꯇꯦ ꯌꯨꯝꯗ ꯑꯦ ꯇꯝꯄꯥꯛꯇ ꯑꯁꯤꯗ ꯑꯉꯥꯡ ꯁ꯭ꯀꯨꯜ ꯀꯥꯕꯨꯒꯤꯀꯣ
ꯑꯣ ꯑꯣ ꯑꯣꯥ ꯑꯉꯥꯡꯁꯤꯡꯒ ꯂꯩꯕ
ꯎꯝ
ꯌꯥꯏꯌꯦ ꯌꯥꯝ ꯐꯩ ꯀꯣ
ꯍꯣꯏ ꯅꯣꯏꯗꯤ ꯀꯃꯥꯏ ꯀꯃꯥꯏ ꯂꯩꯒꯦ
ꯑꯩꯈꯣꯏꯁꯦ ꯑꯩꯈꯣꯏꯁꯦ ꯑꯗꯨꯝ ꯄꯥꯛꯂꯩꯗ ꯂꯩꯗ ꯍꯟꯗꯛꯁꯦ
ꯎꯝ ꯌꯨꯝꯗ ꯂꯩꯕ꯭ꯔꯥ ꯀꯥꯏ
ꯑꯩ ꯍꯟꯗꯛꯁꯦ ꯌꯨꯝ ꯌꯨꯝꯗ ꯂꯩꯇꯦ ꯃꯄꯥꯟꯗ ꯂꯩꯑꯦ
ꯑꯣ ꯐꯩꯌꯦ ꯐꯩꯌꯦ ꯄꯩꯁꯥ ꯇꯥꯜꯂꯤꯔꯣ
ꯄꯩꯁꯥ ꯇꯥꯟꯗꯦꯅ ꯄꯩꯁꯥ ꯇꯥꯟꯗꯦ ꯍꯟꯗꯛꯇꯤ
ꯄꯩꯁꯥꯁꯦ ꯇꯥꯟꯕ ꯍꯩꯇ꯭ꯔꯦꯅꯦ ꯑꯩꯁꯦ
ꯀꯣꯏꯕ ꯆꯠꯂꯝꯅꯤ ꯑꯗꯨꯗꯤ ꯄꯩꯁꯥ ꯄꯥꯏꯕ ꯃꯤ ꯑꯣꯏꯔꯝꯅꯤ
ꯃꯥꯟꯕꯤꯅꯤꯗ
ꯑꯁꯦꯡꯕꯗꯤ ꯑꯣꯏꯗꯕꯗꯣ ꯍꯣꯏ ꯃꯥꯟꯕꯤꯅꯦ ꯃꯥꯟꯕꯤꯅꯦ ꯑꯁꯦꯡꯕꯗꯤ ꯑꯣꯏꯗꯦ ꯃꯄꯥꯟꯗ ꯂꯩꯔꯒ ꯄꯩꯁꯥ ꯇꯥꯜꯂꯝꯒꯅꯤ ꯍꯥꯏꯕꯗꯨꯁꯨ ꯈꯟꯕꯁꯨ ꯆꯨꯝꯗꯤ ꯆꯨꯝꯃꯦꯀꯣ ꯑꯗꯨꯕꯨ ꯑꯩꯗꯤ ꯇꯥꯟꯗꯦꯀꯣ
ꯀꯔꯤ ꯇꯧꯔꯒ ꯂꯩꯕ
ꯏꯌꯥꯝꯕ ꯃꯅꯥꯛꯇ ꯑꯗꯨꯝ ꯂꯩꯕꯅꯦꯗ ꯍꯟꯗꯛꯇꯤ
ꯎꯝ ꯀꯣꯏꯔꯒ ꯀꯣꯏ
ꯀꯣꯏꯔꯒ ꯂꯩꯔꯤꯕ꯭ꯔꯣ
ꯀꯣ ꯑꯥ ꯀꯣ ꯑꯍꯥ ꯃꯔꯛ ꯃꯔꯛꯇꯗꯤ ꯀꯣꯏꯕ ꯆꯠꯂꯦ ꯑꯗꯨꯕꯨ ꯃꯄꯥꯟ ꯊꯣꯛꯄ ꯉꯝꯗꯦꯗ ꯁꯥꯃꯟꯗꯅꯀꯣ
ꯑꯥꯎ ꯍꯧꯖꯤꯛꯀꯥꯟꯗꯤ ꯁꯥꯁꯨ ꯁꯥꯏꯌꯦ
ꯍꯣꯏ ꯅꯣꯏꯔꯣꯝꯗꯗꯤ ꯀꯃꯥꯏꯅ ꯇꯧꯒꯦ ꯁꯥꯕ꯭ꯔꯣ ꯏꯪꯕ꯭ꯔꯣ
ꯁꯤꯗꯗꯤ ꯁꯥꯔꯁꯨ ꯃꯔꯛ ꯃꯔꯛꯇ ꯑꯗꯨꯝ ꯅꯣꯡꯁꯨ ꯆꯨꯏꯌꯦꯕꯀꯣ
ꯍꯣꯏ
ꯎꯝ ꯈꯔ ꯅꯨꯡꯉꯥꯏꯌꯦ ꯋꯦꯗꯔꯕꯨꯗꯤ ꯃꯄꯥꯟ ꯑꯗꯨ ꯑꯥꯎꯠꯁꯥꯏꯗꯒ ꯃꯥꯟꯅꯗꯦꯕ ꯑꯁꯤ ꯁꯥꯔꯁꯨ
ꯅꯨꯡꯗꯥꯡꯗꯗꯤ ꯇꯨꯝꯕ ꯅꯨꯡꯉꯥꯏꯌꯦꯅ ꯀꯣ ꯑꯗꯣ ꯑꯥꯗꯗꯤ
ꯇꯨꯝꯕ ꯅꯨꯡꯉꯥꯏꯌꯦ ꯁꯤꯗꯗꯤ ꯐꯦꯟ ꯌꯥꯎꯗ꯭ꯔꯁꯨ ꯇꯨꯝꯃꯦ ꯁꯤꯗꯗꯤ ꯑꯗꯨꯝ
ꯑꯗꯨꯅꯦ ꯑꯩꯈꯣꯏꯗꯗꯤ ꯌꯥꯗꯦ ꯅꯪꯁꯨ ꯍꯦꯟꯅ ꯈꯪꯂꯝꯒꯅꯤ
ꯍꯣꯏ ꯈꯪꯉꯦ
ꯎꯝ ꯍꯥꯏꯗ꯭ꯔꯁꯨ ꯅꯪ ꯂꯣꯏꯅ ꯈꯪꯈ꯭ꯔꯕꯅꯤ ꯑꯩꯉꯣꯟꯗꯩ ꯍꯦꯟꯅ
ꯑ ꯍ ꯍꯣꯏ ꯍꯣꯏ ꯃꯇꯝꯗꯨꯗ ꯅꯪ ꯅꯩꯔꯒ ꯂꯩꯕꯅꯦꯕ ꯁꯤꯗ
ꯍꯣꯢ
ꯃꯇꯝ ꯌꯧꯔꯦ ꯍꯥꯏꯅ ꯑꯃꯨꯛꯀ ꯊꯥꯗꯣꯛꯑꯒ ꯅꯪ ꯌꯨꯝ ꯍꯟꯈꯤꯕꯗꯣ ꯑꯩ ꯐꯆꯅ ꯈꯪꯅꯧꯏ ꯀꯣ
ꯍꯣꯏ ꯅꯪꯁꯨ ꯂꯥꯛꯄ ꯌꯥꯗ꯭ꯔꯣ ꯑꯗꯨꯀꯥꯟꯗ ꯑꯩ ꯍꯟꯈꯤꯕ ꯀꯥꯟꯗ
ꯇꯜꯂꯦ ꯑꯩ ꯉꯥꯏꯔꯝꯗ꯭ꯔꯦꯅꯦ ꯅꯪꯗꯤ ꯊꯨꯅ ꯆꯠꯈ꯭ꯔꯦꯅꯦ
ꯈꯪꯗ꯭ꯔꯕ ꯅꯪꯗꯤ ꯑꯩꯉꯣꯟꯗ ꯀꯔꯤꯁꯨ ꯍꯥꯏꯔꯛꯇ꯭ꯔꯣꯅ
ꯃꯇꯝꯗꯨꯗ ꯑꯩ ꯊꯝꯃꯣꯏ ꯁꯣꯛꯄꯗꯨ ꯃꯃꯤꯗꯤ ꯈꯔ ꯇꯥꯔꯤꯌꯦ
ꯑꯩ ꯑꯃꯨꯛ ꯆꯪꯉꯨꯔꯣ
ꯅꯪ ꯍꯟꯗꯛꯀꯤ ꯑꯉꯥꯡ ꯌꯦꯡꯁꯤꯜꯂꯒ ꯂꯩꯔꯦ ꯍꯥꯏꯕꯗꯨꯗ ꯅꯪꯉꯔꯣꯏꯗ
ꯆꯪꯔꯅꯤꯗ ꯑꯩꯈꯣꯏꯁꯨ ꯄꯩꯁꯥ ꯈꯔ ꯇꯥꯟꯗꯕ ꯌꯥꯗ꯭ꯔꯦ ꯑꯗꯨꯗ
ꯌꯥꯏ ꯌꯥꯏ ꯑꯗꯨ ꯋꯥꯈꯜꯂꯣꯟꯗ ꯂꯩꯔꯗꯤ ꯑ ꯆꯪꯕ ꯌꯥꯏ
ꯎꯝ
ꯑꯉꯥꯡꯁꯤꯗꯤ ꯂꯥꯏꯔꯤꯛ ꯇꯝꯕ ꯌꯥꯎꯕ꯭ꯔꯣ
ꯍꯣꯏ ꯂ ꯎꯝ ꯑꯉꯥꯡ ꯑꯃ ꯀꯂꯥꯁ ꯋꯥꯟ ꯀꯥꯔꯤꯌꯦ ꯎꯝ
ꯑꯁ ꯃꯤꯗꯤ ꯅꯨꯄꯥꯔꯣ ꯅꯨꯄꯤꯔꯣ
ꯅꯨꯄꯤꯅꯦ
ꯑꯣ ꯌꯥꯝ ꯐꯩꯀꯣ ꯅꯪ ꯅꯪ ꯅꯪ ꯅꯪ ꯃꯥꯜꯂꯗꯤ ꯐꯖꯒꯅꯤ
ꯎꯝ ꯑꯩ ꯃꯥꯟꯗꯦꯗ
ꯀꯅꯥ ꯃꯥꯟꯒꯤ
ꯑꯩ ꯅꯨꯄꯥ ꯃꯥꯜꯂꯦ
ꯃꯄꯥ ꯃꯥꯂꯦ
ꯎꯝ
ꯑꯁ ꯃꯄꯥꯁꯨ ꯐꯖꯕꯅꯤꯗ
ꯎꯝ ꯃꯄꯥ ꯐꯖꯕꯅꯤꯅ ꯐꯖꯈ꯭ꯔꯦ ꯑꯩ ꯑꯩ ꯂꯧꯔꯗꯤ ꯐꯖꯔꯣꯏꯗ
ꯇꯁꯦꯡ ꯑ ꯅꯪꯁꯨ ꯑꯗꯨꯝ ꯔꯁꯤ ꯂꯩꯔꯤꯗꯨꯗꯤ ꯁꯦꯟꯅ ꯂꯩꯕ ꯉꯝꯃꯣꯏꯗꯕ ꯃꯒꯨꯟ ꯑꯃ ꯌꯥꯎꯔꯤꯗꯨꯗꯤ ꯅꯪꯉꯣꯟꯗ
ꯎꯝ ꯌꯥꯎꯔꯝꯅꯦ ꯑꯩꯗꯤ ꯈꯪꯗ꯭ꯔꯦ
ꯐꯖꯩ ꯐꯖꯩ ꯑꯅꯤꯃꯛ ꯐꯖꯩ ꯉꯁꯤꯗꯤ ꯌꯨꯝꯗ ꯑꯗꯨꯝ ꯂꯩꯔꯦ ꯃꯄꯥꯟ ꯊꯣꯛꯇ꯭ꯔꯦ
ꯉꯁꯤꯗꯤ ꯊꯣꯛꯇ꯭ꯔꯦ
ꯑ
ꯁꯥꯁꯨ ꯁꯥꯕ ꯑꯗꯨ ꯍꯣꯔꯦꯟ ꯏꯚꯤꯅꯤꯡꯗꯤ ꯕꯖꯥꯔꯒꯨꯝꯕꯗ ꯆꯠꯄ ꯌꯥꯏ ꯋꯀꯤꯡ ꯑꯣꯏꯅ
ꯑ ꯊꯣꯛꯑꯣ ꯊꯣꯛꯑꯣ ꯅꯪꯡ ꯐꯥꯗꯣꯛꯀꯣ
ꯑꯝ
ꯅꯕꯅꯤ ꯈ ꯑꯩꯈꯣꯏꯁꯦ ꯉꯁꯤꯗꯤ ꯑꯩꯈꯣꯏ ꯅꯣꯡ ꯈꯔ ꯃꯪꯅ ꯂꯩꯌꯦ
ꯑ
ꯅꯣꯡ ꯉꯁꯥꯏꯗꯤ ꯈꯔ ꯆꯨꯋꯦ ꯑꯗꯨꯕꯨ ꯆꯨꯔꯁꯨ ꯏꯪꯗꯦꯅꯤ
ꯍꯣꯏ
ꯀꯔꯤ ꯍꯥꯏꯁꯤꯔ ꯃꯅꯤꯝꯗꯨꯅꯀꯣ ꯑꯗꯨꯝ ꯁꯥꯏꯌꯦꯕ
ꯁꯤꯗꯁꯨ ꯑꯗꯨꯃꯥꯏꯅ ꯇꯧꯔꯒ ꯂꯩꯌꯦ ꯁꯤ ꯑꯩꯈꯣꯏ ꯑꯦꯔꯤꯌꯥꯁꯦ
ꯎꯝ ꯃꯅꯤꯟ ꯑꯗꯨꯝ ꯂꯩꯕꯗꯣ ꯅꯪ ꯈꯪꯉꯤꯅꯀꯣ
ꯍꯣꯏ
ꯑꯩ ꯍꯥꯏꯗꯁꯨ ꯅꯪꯅ ꯍꯦꯟꯅ ꯈꯪꯉꯤꯗꯨꯅꯤ ꯑꯗꯨꯅꯦ ꯑꯁ ꯂꯩꯕ ꯌꯥꯝ ꯋꯥꯏ ꯑꯁ
ꯑꯗꯨ ꯅꯣꯏꯗꯤ ꯔꯦꯁ ꯍꯥꯞꯄꯁꯨ ꯅꯨꯄꯥꯅꯤꯅ ꯈꯔ ꯐ꯭ꯔꯤ ꯑꯣꯏꯔꯝꯅꯤ ꯑꯩꯈꯣꯏꯗꯤ ꯅꯨꯄꯤꯗꯤ
ꯑꯗꯨꯕꯨꯗꯤ ꯎꯝ ꯍꯣꯏ ꯑꯗꯨꯕꯨꯗꯤ ꯈꯔ ꯐꯩ ꯎꯝ
ꯌꯨꯝꯗ ꯂꯩꯗꯤ ꯄꯥꯛꯂꯩ ꯂꯩꯕ ꯌꯥꯏꯗ ꯅꯨꯄꯥꯁꯨ ꯅꯨꯄꯤꯁꯨ
ꯎꯝ
ꯃꯄꯥꯟ ꯊꯣꯛꯑꯗꯤ ꯈꯪꯅꯩꯀꯣ
ꯍꯣꯏꯅꯦ
ꯅꯣꯏ ꯅꯣꯏꯁꯨ ꯅꯨꯄꯤ ꯃꯁꯦꯜ ꯂꯩꯗꯤ ꯑꯗꯨꯝ ꯄꯪꯂꯩ ꯂꯩꯕ ꯌꯥꯏ
ꯄꯨꯡꯂꯩ ꯂꯩꯌꯦ ꯑꯩꯈꯣꯏ ꯑꯗꯨ ꯃꯤ ꯑꯇꯣꯞꯄ ꯂꯥꯛꯑꯔꯗꯤ ꯂꯣꯏꯔꯕꯣ ꯑꯩꯈꯣꯏ ꯅꯨꯄꯤ ꯉꯥꯛꯇ ꯂꯩꯕꯒꯤ ꯍꯣꯏ
ꯒꯥꯗ꯭ꯔꯣ ꯍꯥꯏꯅ
ꯑ ꯑꯗꯨꯗꯤ ꯑꯁꯦꯡꯕꯀꯣ ꯑꯁ ꯆꯥꯕ ꯁꯤꯗꯤ ꯍꯥꯏꯔꯣꯅ‌ꯣ
ꯑꯗꯨ ꯍꯌꯦꯡꯗꯤ ꯀꯥꯏ ꯆꯥꯠꯀꯦꯔꯣ
ꯍꯌꯦꯡꯁꯦ ꯀꯥꯏꯁꯨ ꯆꯠꯂꯣꯏꯗ
ꯌꯨꯝ ꯗꯨꯝ ꯂꯩꯒꯦꯔꯣ
ꯍꯌꯦꯡꯗꯤ ꯃꯁꯔꯨꯝ ꯈꯣꯝꯗꯣꯛꯄꯤ ꯍꯥꯏꯕ꯭ꯔꯥ ꯑꯗꯨ ꯊꯤꯕ ꯆꯠꯀꯦ
ꯎ ꯎ ꯑꯣ ꯑꯣ
ꯃꯣꯟꯗꯦꯅꯤꯅ ꯍꯥꯌ‌ꯦꯡꯗꯤ ꯑꯥꯎ ꯑꯩꯈꯣꯏ ꯃꯅꯥꯛ ꯏꯅꯛ ꯅꯥꯟꯗꯥ ꯂꯩꯈ꯭ꯔꯦ
ꯑꯣ ꯑꯗꯨꯗꯤ ꯌꯥꯝ ꯐꯩꯅꯦ ꯇꯝꯄꯥꯛꯇ ꯂꯩꯔꯁꯨ
ꯍ‌ꯣꯏ
ꯇꯝꯄꯥꯛꯇ ꯂꯩꯔꯒ ꯑꯗꯨꯒꯨꯝꯕ ꯊꯤꯕ ꯃꯐꯝ ꯂꯩꯕ
ꯆꯝꯄꯥꯛ ꯑꯣꯏꯔꯁꯨꯀꯣ ꯑꯩꯈꯣꯏ ꯂꯩꯐꯝꯗꯨꯣ ꯈꯥ ꯆꯤꯡ ꯃꯅꯥꯛꯇ ꯑꯗꯨꯝ ꯆꯤꯡ ꯂꯩꯕꯀꯣ ꯑꯗꯨꯝ ꯎꯝ ꯎꯒꯤ ꯌꯣꯟꯅꯉꯥꯏ ꯎꯒꯤꯗ ꯇꯨ ꯃ ꯁꯤꯡ ꯂꯩꯕ ꯆꯤꯡ ꯃꯆꯥ ꯃꯆꯥ
ꯌꯥꯝ ꯐꯩꯅꯦ ꯌꯥꯝ ꯐꯩꯅꯦ ꯆꯤꯡꯒꯤ ꯆꯤꯡꯒꯤ ꯆꯤꯟꯖꯥꯛ ꯑꯗꯨꯝ ꯍꯥꯎꯕꯅꯦ ꯏꯟꯁꯥꯡ ꯅꯥꯄꯤꯁꯨꯀꯣ
ꯎꯝ
ꯌꯨꯝꯗ ꯂꯩꯕ ꯃꯇꯝꯗꯗꯤ ꯑꯩꯈꯣꯏꯒꯤ ꯌ‌ꯦꯟꯁꯥꯡ ꯅꯥꯄꯤꯗꯣ ꯆꯠꯅꯤꯡꯗꯦꯗꯅ
ꯎꯝ ꯍꯣꯏ ꯑꯗꯨꯗꯨ ꯃꯄꯥꯟꯗ ꯂꯩꯔꯗꯤ ꯑꯪ ꯑꯁꯤꯗꯒ ꯆꯥꯅꯤꯡꯗꯕꯁꯦ ꯑꯥꯗ ꯆꯥꯔꯗꯤ ꯌꯥꯝ ꯃꯃꯜ ꯇꯥꯡꯅ ꯌꯥꯝ ꯄꯃꯨꯅꯀ ꯆꯔꯤ ꯍꯥꯎꯅꯀ
ꯍꯥꯎ ꯅꯒꯣ ꯍꯥꯎꯗꯕ ꯁꯤꯡꯗ‌ꯣ ꯍꯥꯎꯔꯅ‌ꯦꯕ
ꯍꯥꯎꯔꯅꯤ ꯁꯧꯒ꯭ꯔꯤꯒꯨꯝꯕ ꯆꯥꯔꯁꯨ ꯍꯥꯎꯔꯅꯤ ꯌꯦꯡꯗꯦꯝ ꯒꯨꯝꯕ
ꯎꯝ ꯁꯥꯗꯒꯤ ꯍꯦꯟꯅ
ꯎꯝ ꯁꯥꯟꯅꯥꯅꯦ
ꯁꯅꯥꯅꯦ ꯑꯁꯦꯡꯕ ꯀꯔꯤꯒꯤꯏꯅꯀꯣ ꯑꯩꯈꯣꯏ ꯃꯤꯑꯣꯏꯕꯕꯁꯦ ꯁꯨꯃꯥꯏꯅ ꯑꯗꯨꯝ ꯇꯧꯔꯤꯁꯦ
ꯎꯝ ꯃꯤꯁ ꯇꯧꯔꯛꯄꯅꯤꯅ ꯑꯩꯈꯣꯏꯒꯤ ꯀꯔꯤ ꯍꯥꯏꯁꯤꯔꯥ ꯄꯣꯛꯄꯒꯤ ꯀꯩꯅꯣ ꯏ ꯑꯗꯨꯝ ꯌꯥꯎꯈ꯭ꯔꯕꯅꯤꯅ ꯑꯗꯨꯝ ꯎꯝ ꯆꯥꯔꯛꯈ꯭ꯔꯕꯅꯤꯅ ꯑꯗꯨꯝ ꯆꯥꯗ꯭ꯔꯦ ꯀꯨꯏꯅ ꯆꯥꯗ꯭ꯔꯗꯤ ꯑꯗꯨꯝ ꯃꯤꯁ ꯇꯧꯔꯛꯄ
ꯎꯝ
ꯀꯅꯥꯒꯨꯝꯕꯗꯤ ꯑꯗꯨ ꯕꯤꯖꯤꯅꯦꯁ ꯇꯧꯔꯒ ꯌꯥꯝꯅ ꯅꯨꯡꯉꯥꯏꯅ ꯂꯩꯕꯁꯨ ꯌꯥꯝ ꯂꯩꯔꯦꯗ
ꯍꯣꯏ ꯂꯩꯌꯦ ꯃꯌꯥꯝ ꯃꯌꯥꯝ
ꯑꯗꯨ ꯅꯪꯁꯨ ꯃꯇꯝ ꯑꯃꯗ ꯁꯨꯃꯥꯏꯅ ꯇꯧꯕ꯭ꯔꯣ
ꯑꯩꯗꯤ ꯑꯗꯨꯒꯨꯝꯕꯗ ꯌꯥꯎꯗꯤꯌꯦ ꯑꯩꯗꯤ ꯀꯩꯅꯣ ꯁꯜꯂꯣꯟꯗꯀꯣ ꯇꯧꯔꯝꯃꯦꯕ
ꯑꯗꯨꯗꯤ ꯅꯪꯁꯨ ꯌꯥꯝ ꯅꯨꯡꯉꯥꯏꯔꯝꯃꯦꯅꯦ ꯃꯥ ꯍꯧꯖꯤꯛꯁꯨ ꯅꯨꯡꯉꯥꯏꯔꯝꯒꯅꯤ ꯑꯗꯨꯗꯤ
ꯑꯁ ꯈꯪꯗꯦꯗ ꯍꯧꯖꯤꯛ ꯄꯨꯡꯂꯩ ꯂꯩꯌꯦ
ꯑꯁ ꯅꯁꯛ ꯌꯦꯡꯕꯗ ꯌꯥꯝ ꯅꯨꯡꯉꯥꯏꯕ ꯃꯤꯠ ꯌꯦꯡ ꯑꯃ ꯇꯥꯏ ꯅꯪꯉꯣꯟꯗ ꯃꯃꯤ ꯑꯃ ꯎꯋꯦ
ꯅꯨꯡꯉꯥꯏꯃꯟꯗꯅ ꯎꯝ ꯀꯣꯛ ꯆꯥꯛꯀꯗꯧꯔꯦ
ꯅꯨꯡꯉꯥꯏꯃꯜꯂꯁꯨ ꯆꯥꯛꯀꯦ ꯇꯧꯋꯦ ꯋꯥ ꯃꯜꯂꯁꯨ ꯆꯥꯛꯀꯦ ꯇꯧꯋꯤꯀꯣ ꯄꯨꯟꯁꯤꯁꯦ
ꯑꯗꯨꯃꯥꯏꯅ ꯇꯧꯕ꯭ꯔꯥ ꯈꯪꯗꯦ
ꯑꯗꯨ ꯋꯥꯈꯜ ꯄꯣꯊꯥꯅꯤꯡꯉꯥꯏ ꯁꯨꯃꯥꯏꯅ ꯀꯣꯜ ꯇꯧꯕꯁꯨ ꯅꯨꯡꯉꯥꯏꯅꯥꯀꯣ
ꯍꯣꯏ
ꯃꯔꯨꯞ ꯃꯄꯥꯡꯁꯤꯡꯕꯨ ꯀꯨꯏꯅ ꯎꯅꯗꯕ ꯊꯦꯡꯅꯗꯕꯁꯤꯡꯕꯨ ꯁꯨꯃꯥꯏꯅ ꯋꯥꯔꯤ ꯁꯥꯕꯁꯨ ꯈꯔ ꯑꯗꯨꯝ ꯄꯣꯊꯥꯍꯜꯂꯦꯗꯅ
ꯎꯝ ꯃꯩꯇꯩꯂꯣꯟꯁꯨ ꯑꯗꯨꯝ ꯍꯩꯔꯦꯁ ꯃꯥꯏꯅ ꯋꯥꯔꯤ ꯁꯅꯥꯔꯗꯤ ꯇꯕꯁꯨ ꯈꯪꯗꯕꯁꯨ ꯂꯣꯏ ꯈꯪꯖꯤꯜꯂꯦ ꯑꯦꯛꯁꯄꯔꯤꯌꯦꯟꯁ ꯑꯃꯅꯤ ꯁꯤꯁꯨ
ꯄꯨꯟꯁꯤꯒꯤ ꯈꯣꯡꯆꯠꯅꯦ ꯁꯤꯁꯨ ꯀꯣ
ꯎꯝ
ꯁꯨꯛꯊꯦꯡ ꯊꯦꯡꯅꯗ꯭ꯔꯤꯕ ꯄꯨꯟꯁꯤꯒꯤ ꯈꯣꯡꯆꯠꯅꯦꯁꯦ ꯅꯠꯇ꯭ꯔꫭ ꯁꯦꯡꯕꯅꯦ ꯌꯥꯝ ꯂꯥꯞꯅ ꯂꯩꯔꯁꯨ ꯀꯃꯥꯏ ꯀꯃꯥꯏꯅ ꯇꯧꯔꯤꯒꯦ ꯁꯤ ꯁꯨꯃꯥꯏꯅ ꯍꯪꯕ ꯐꯪꯕꯁꯦ ꯌꯥꯝ ꯅꯨꯡꯉꯥꯏꯅ
ꯍꯣꯏ ꯄꯨꯟꯁꯤꯗ ꯀꯅꯥꯁꯨ ꯋꯥꯔꯤ ꯁꯥꯟꯅꯗꯕ ꯐꯪꯗꯕꯁꯨ ꯐꯪꯍꯜꯂꯦ ꯑꯗꯨ ꯅꯪꯒ ꯑꯩꯒ ꯋꯥꯔꯤ ꯁꯥꯟꯅꯒꯅꯦꯁꯦ ꯈꯪꯂꯝꯗꯦꯕꯀꯣ
ꯈꯪꯂꯝꯗꯦ ꯏꯁꯣꯔꯒꯤ
ꯐ꯭ꯔꯦꯟ ꯑꯣꯏꯔꯅꯤ ꯍꯥꯏꯁꯦ ꯎꯝ
ꯀꯔꯤꯒꯤ ꯁꯨꯃꯥꯏꯅ ꯁꯥꯟꯅꯔꯛꯀꯅꯤ ꯍꯥꯏꯕ ꯀꯅꯥꯅ ꯊꯥꯖꯒꯦ ꯅꯠꯇ꯭ꯔꯣ
ꯎꯝ
ꯈꯪꯍꯧꯗꯅ ꯊꯦꯡꯅꯔꯛꯄ ꯄꯨꯟꯁꯤꯅꯦꯁꯦ
ꯎꯝ
ꯍꯤꯡꯕꯨ ꯍꯤꯡꯉꯗꯤ ꯁꯨꯃꯥꯏꯅ ꯖꯥꯠ ꯖꯥꯠꯇꯤ ꯊꯦꯡꯅꯔꯛꯀꯗꯧꯕ ꯃꯥꯜꯂꯦꯀꯣ
ꯍꯣꯢ ꯏꯪꯔꯗꯤ ꯁꯤꯅꯦ ꯁꯤꯈ꯭ꯔꯗꯤ ꯀꯔꯤ ꯋꯥꯕꯁꯨ ꯈꯪꯗ꯭ꯔꯦ ꯅꯨꯡꯉꯥꯏꯕꯁꯨ ꯁꯨ ꯈꯪꯗ꯭ꯔꯦ ꯐꯣꯔꯁ ꯏꯁꯇꯣꯞ ꯅꯝꯈ꯭ꯔꯦꯅ
ꯎꯝ ꯅꯪ ꯃꯤ ꯌꯥꯝ ꯐꯔꯝꯒꯗꯧꯕ ꯃꯥꯜꯂꯦ ꯅꯪ ꯈꯣꯟꯖꯦꯜꯁꯦ
ꯈꯪꯗꯦ
ꯇꯁꯦꯡꯕꯅꯦꯀꯣ ꯑꯩ ꯍꯥꯏꯔꯤꯁꯦ ꯅꯪ ꯃꯤ ꯌꯥꯝ ꯐꯕ ꯃꯥꯜꯂꯦ ꯀꯣ
ꯈꯪꯗꯦ ꯑꯩꯅ ꯏꯁꯥꯅ ꯀꯃꯥꯏꯅ ꯐꯥꯏ ꯍꯥꯏꯒꯦꯔꯥ
ꯅꯊꯟꯗꯁꯨ ꯈꯪ ꯅꯝꯒꯅꯤꯗ ꯈꯔꯗꯤ ꯑꯁ ꯑꯩꯁꯦ ꯁꯤ ꯁꯨꯃꯥꯏꯅꯗꯤ ꯈꯔ ꯇꯧꯋꯦ ꯍꯥꯏꯕꯗꯣ
ꯎꯝ
ꯌꯥꯝ ꯆꯝꯕ ꯃꯥꯜꯂꯦ ꯅꯪꯁꯦ
ꯆꯥꯝꯃꯦ ꯑꯩꯈꯣꯏꯗꯤ ꯀꯥꯏꯁꯨ ꯊꯣꯛꯇꯦꯗ ꯑꯗꯨꯝ ꯆꯥꯝꯃꯦꯕ
ꯍꯣꯏ ꯅꯪ ꯃꯤ ꯌꯥꯝ ꯐꯩꯌꯦꯕ ꯅꯪ ꯈꯣꯟꯖꯦꯜꯗ ꯈꯪꯉꯦ ꯑꯩ
ꯅꯪꯁꯨ ꯐꯥꯗꯧ ꯃꯥꯜꯂꯦ
ꯃꯥꯟꯕꯅꯦꯗ ꯑꯩꯗꯤ
ꯎꯝ ꯃꯥꯟꯕ ꯅꯠ